ꯑꯣ ꯇ
ꯌꯥꯏ ꯐꯔꯁꯦ
ꯌꯥꯏꯐꯔꯦ ꯌꯥꯏꯐꯔꯕ ꯑꯌꯨꯛ ꯑꯣꯏꯃꯤꯟꯅꯔꯁꯦ
ꯎꯝ ꯉꯁꯤꯗꯤ ꯀꯥꯏ ꯀꯥꯏꯗ ꯆꯠꯊꯣꯛꯇꯧ ꯈꯣꯠꯇꯣꯛꯇꯧ ꯂꯩꯒꯦ
ꯑꯁ ꯉꯁꯤꯗꯤ ꯌꯥꯍꯧ ꯉꯟꯇꯥꯅ ꯍꯧꯒꯠꯂꯛꯑꯦ ꯑꯩꯈꯣꯏ ꯉꯁꯤ ꯎꯁꯣꯞ ꯂꯩ ꯍꯥꯏꯕꯗꯣ ꯅꯪꯁꯨ ꯀꯥꯎꯊꯣꯛꯑꯃꯥꯜꯂꯦ ꯑꯩꯅ ꯉꯔꯥꯡ ꯍꯥꯏꯈ꯭ꯔꯕꯅꯦ ꯎꯝ ꯑꯗꯨ ꯎꯝ ꯎꯝ ꯑꯗꯨꯗꯨꯒꯤ ꯉꯟꯇꯥ ꯍꯧꯒꯠꯂꯦ ꯋꯥꯏꯔꯝ ꯁꯤꯠꯄ ꯌꯥꯕ ꯀꯩ ꯈꯔ ꯁꯣꯔꯣꯛ ꯀꯩꯀꯥꯗꯣ ꯁꯨꯝ ꯁꯤꯠꯂꯦ ꯑꯗꯩ ꯁꯨꯃꯥꯡꯕꯨꯗꯤ ꯉꯔꯥꯡ ꯅꯨꯡꯗꯥꯡ ꯂꯣꯏ ꯁꯤꯠꯇꯣꯛꯑꯝꯃꯦ ꯑꯗꯨꯗꯨꯒ ꯋꯥꯏ ꯃꯈꯣꯏꯒꯤ ꯂꯩꯁꯥꯕꯤꯈꯩꯁꯤꯡꯅꯕꯨ ꯋꯥꯏ ꯂꯣꯏ ꯇꯩꯊꯣꯛꯄꯤꯔꯦ ꯑꯗꯨꯒ ꯉꯁꯤꯒꯤꯅ ꯃꯈꯣꯏꯅ ꯁꯣꯔꯣꯛ ꯀꯩꯀꯥꯗꯣ ꯑꯃꯣꯠ ꯑꯀꯥꯏ ꯀꯩꯀꯥ ꯈꯔ ꯆꯥꯎꯕ ꯈꯣꯠꯄ ꯇꯧꯕꯗꯣ ꯂꯣꯏ ꯁꯤꯠꯇꯣꯛꯄꯤꯔꯦ ꯑꯗꯨꯒ ꯄꯦꯔꯦ ꯇꯧꯔꯒ ꯏꯁꯤꯡ ꯆꯥꯏꯕꯤꯔꯦ ꯑꯗꯒꯤ ꯃꯤ ꯂꯥꯛꯑꯒ ꯐꯝꯅꯅꯕ ꯆꯧꯀ꯭ꯔꯤ ꯅꯨꯡꯒꯤ ꯈꯔ ꯑꯗꯨꯝ ꯊꯥꯗꯣꯛꯄꯤꯔꯝꯃꯦ ꯑꯗꯨꯗꯨꯒ ꯑꯩ ꯍꯟꯖꯜꯂꯛꯑꯦ ꯍꯧꯖꯤꯛ ꯉꯍꯥꯛꯇꯪ ꯐꯝꯒꯦꯅ ꯐꯝꯃꯤ ꯑꯗꯨꯒ ꯅꯍꯥꯟ ꯂꯩꯒ ꯑꯩ ꯏꯔꯨꯖꯔꯅꯤ ꯏꯔꯨꯖꯕꯒꯤ ꯃꯇꯝ ꯑꯃ ꯂꯥꯛꯑꯦ
ꯑꯗꯣ ꯑꯌꯨꯛꯀꯤꯗꯤ ꯀꯔꯤ ꯀꯔꯤ ꯆꯥꯔꯒꯦ
ꯑꯩ ꯑꯌꯨ ꯀꯁꯦ ꯀꯩꯅꯣ ꯑꯍꯥꯟꯕ ꯑꯩ ꯍꯧꯒꯠꯂꯛꯄꯗ ꯑꯩ ꯏꯁꯤꯡ ꯒ꯭ꯂꯥꯁ ꯑꯃꯗꯤ ꯑꯗꯨꯝ ꯅꯨꯡꯇꯤꯛꯒ ꯊꯛꯑꯦꯕꯀꯣ ꯉꯁꯤꯒꯤꯗꯤ ꯑꯅꯤꯕꯨ ꯁꯨꯔꯦ ꯊꯛꯈꯤꯕ ꯑꯗꯨꯒ ꯄꯦꯔꯨꯛꯇꯣ ꯑꯩꯅꯅꯦ ꯊꯤꯔꯒ ꯍꯦꯛ ꯍꯦꯛ ꯆꯥꯕꯅꯦꯕ ꯒꯝꯂꯥꯗ ꯍꯦꯛ ꯍꯦꯛ ꯍꯧꯕꯅꯦꯕ ꯑꯗꯨꯗꯗ ꯑꯩꯅ ꯅꯨꯡꯇꯤꯒꯤ ꯅꯍꯥꯟ ꯅꯨꯃꯤꯠ ꯅꯤꯅꯤ ꯍꯨꯝꯅꯤꯁꯦ ꯍꯦꯛꯂꯛꯄꯒꯤ ꯑꯃꯨꯛ ꯑꯩꯈꯣꯏꯒꯤ ꯀꯩꯅꯣ ꯉꯥꯛꯇ ꯉꯥꯏꯔꯦ ꯃꯔꯤ ꯉꯥꯛꯇ ꯉꯥꯏꯔꯦꯕꯀꯣ ꯑꯩꯅ ꯃꯔꯤꯗꯨꯗꯤ ꯍꯦꯛꯄꯗ ꯇꯜꯂꯦꯅ ꯍꯦꯛꯇ꯭ꯔꯦ ꯄꯥꯝꯕꯤ ꯑꯃꯕꯨꯗꯤ ꯍꯧꯕ ꯑꯗꯨꯁꯨ ꯆꯪꯐꯝꯗ ꯅꯥꯇꯩ ꯌꯥꯝ ꯆꯥꯗꯗꯅ ꯑꯩꯁꯦ ꯆꯪꯕꯗꯣ ꯐꯔꯛ ꯇꯥꯔꯕ ꯑꯗꯨꯅ ꯍꯦꯛꯇ꯭ꯔꯦ ꯉꯁꯤꯗꯤ ꯑꯗꯨ ꯆꯥ ꯒ꯭ꯂꯥꯁ ꯑ ꯊꯛꯈ꯭ꯔꯦ ꯑꯇꯩ ꯀꯔꯤꯝ ꯆꯥꯗ꯭ꯔꯦ ꯑꯩ
ꯑꯣ ꯑꯩꯒ ꯃꯥꯟꯅꯩ ꯑꯩꯁꯨ ꯀꯩꯅꯣ ꯇꯧꯋꯦ ꯉꯁꯤꯁꯦ ꯏꯁꯤꯡ ꯑꯃ ꯊꯛꯑꯦ ꯑꯗꯨꯒ ꯄꯦꯔꯨꯛꯇꯣ ꯑꯩꯁꯨ ꯄꯦꯔꯨꯛ ꯈꯤꯇꯪ ꯍꯦꯛꯑꯒ ꯆꯥꯏꯑꯕ ꯆꯥꯕꯗꯤ ꯑꯇꯩ ꯀꯩꯝ ꯆꯥꯗ꯭ꯔꯦ ꯆꯗꯤ ꯆꯥꯕꯨꯗꯤ ꯊꯛꯇꯦ ꯑꯗ ꯁꯨꯃꯥꯏꯅ ꯇꯧꯕꯅꯦ ꯄꯦꯔꯨꯛꯁꯦ ꯊꯥꯕ ꯌꯥꯕꯅꯤ ꯕꯀꯣ ꯑꯩꯈꯣꯏꯅ ꯁꯨꯝ ꯗꯨꯀꯥꯟꯗꯒꯤ ꯂꯩꯔꯛꯄ ꯈꯣꯠꯂꯛꯄ ꯃꯜꯂꯦ ꯈꯜꯂꯣ ꯃꯔꯥ ꯌꯥꯎꯔ ꯈꯔ ꯀꯛꯏꯗꯅ ꯃꯔꯥ ꯌꯥꯎꯕ ꯁꯥꯏꯠꯇ ꯃꯥꯒꯤ ꯃꯀꯣꯛ ꯈꯤꯇꯪꯒ ꯌꯥꯎꯔꯒ ꯑꯗꯨꯒꯤ ꯂꯦꯝꯍꯧ ꯂꯦꯝꯍꯧꯕꯗꯣ ꯈ ꯈ ꯏꯪꯕ ꯖꯒꯥ ꯑꯗꯨꯝ ꯂꯪꯊꯣꯛꯄꯕ ꯑꯗꯨꯝ ꯍꯧꯔꯛꯄꯅꯦ ꯑꯩꯈꯣꯏꯗꯗꯤ ꯍꯧꯖꯤꯛꯁꯦ ꯄꯦꯔꯨꯛꯁꯦ ꯌꯥꯝꯅ ꯅꯠꯇ꯭ꯔꯒꯁꯨ ꯑꯗꯨꯝ ꯅꯣꯡꯃꯒꯤ ꯑꯩꯈꯣꯏꯒꯤ ꯍꯥꯏꯐꯦꯠꯁꯨ ꯑꯗꯨꯝ ꯆꯝꯐꯨꯠ ꯍꯥꯞꯅꯤꯡꯕ ꯅꯠꯇ꯭ꯔꯒꯅ ꯁꯨꯝ ꯀꯣꯠꯂꯒ ꯆꯥꯅꯤꯡꯕ ꯅꯠꯇ꯭ꯔꯒꯅ ꯀꯩꯅꯣ ꯍꯥꯏꯇꯥꯔꯦ ꯃꯐꯝꯁꯦ ꯖꯒꯥ ꯖꯒꯥ ꯍꯥꯏꯇꯥꯔꯦ ꯃꯐꯝ ꯃꯔꯤ ꯃꯉꯥ ꯍꯧꯋꯦꯕ ꯑꯗꯨꯝ ꯌꯥꯝꯃꯦꯕ ꯁꯝꯅꯗꯣ ꯍꯦꯛꯔꯒꯗꯤ ꯑꯗꯨꯝ ꯀꯥꯡꯁꯨꯣꯛꯀꯅꯣ ꯑꯩꯈꯣꯏ ꯄꯦꯔꯨꯛ ꯀꯥꯡꯁꯨ ꯆꯥꯕꯁꯨ ꯑꯗꯨꯝ ꯀꯣꯟꯅꯅꯦꯕꯀꯣ ꯑꯗꯨꯝ ꯐꯖꯅ ꯃꯔꯥꯡ ꯀꯥꯏꯅ ꯑꯗꯨꯝ ꯐꯖꯅ ꯌꯨꯝꯒꯤ ꯆꯥꯕ ꯀꯣꯟꯅꯅꯕꯗꯤ ꯊꯥꯏꯌꯦ ꯑꯩꯈꯣꯏ ꯕꯥꯅꯁꯨ ꯍꯦꯛ ꯑꯩꯈꯣꯏꯒꯤ ꯃꯜꯂꯨꯕ ꯄꯦꯔꯨꯛꯀꯤ ꯃꯔꯥꯒꯤ ꯃꯈꯣꯛ ꯃꯈꯣꯛꯇꯣ ꯑꯆꯣꯠꯄ ꯖꯒꯥꯗ ꯊꯝꯃꯅꯤꯅ ꯑꯗꯨꯝ ꯁꯟꯇꯣꯛ ꯁꯟ ꯇ ꯍꯧꯔꯦ ꯍꯥꯏꯕ
ꯍꯩꯌꯦ ꯑꯗꯨꯕꯨꯗꯤ ꯑꯩꯈꯣꯏꯒꯤꯅꯅꯦ ꯂꯩꯕꯥꯛ ꯑꯣꯏꯕ ꯖꯒꯥꯁꯤ ꯏꯔꯩ ꯂꯩꯇ꯭ꯔꯦꯗꯅꯀꯣ ꯑꯩꯈꯣꯏꯒꯤꯗꯤ ꯅꯂꯥꯒꯨꯝꯕ ꯀꯩꯒꯨꯝꯕ ꯑꯣꯏꯔꯤꯕ ꯈꯔꯗ ꯂꯩꯕꯥꯛ ꯈꯔ ꯑꯣꯏꯍꯧꯕ ꯋꯥ ꯑꯇꯩꯗꯤ ꯎꯝ ꯑꯁ ꯁꯥꯔ ꯂꯣꯏ ꯇꯧꯁꯟꯈꯤꯕꯒꯤ ꯍꯧꯐꯝꯗꯨ ꯂꯩꯇꯕ ꯑꯣ ꯃꯥꯗꯤꯅꯦ ꯑꯩꯈꯣꯏꯅ ꯂꯩꯔꯛꯄ ꯄꯄꯒꯤ ꯃꯥꯒꯤ ꯃꯔꯨ ꯄꯥꯜꯂꯤꯗꯅꯀꯣ ꯑꯗꯨꯒꯤ ꯃꯔꯨꯗꯨꯅ ꯑꯗꯨꯝ ꯂꯪꯊꯣꯛꯈꯤꯕꯗ ꯑꯗꯨꯝ ꯍꯧꯕꯅꯤꯗ ꯑꯗꯨꯕꯨꯗꯤ ꯃꯥ ꯌꯥꯝ ꯊꯨꯅ ꯍꯧꯒꯟꯕ ꯄꯣꯠꯅꯦꯕ ꯑꯩꯈꯣꯏꯁꯨ ꯒꯝꯂꯥꯗꯒ ꯊꯥꯔꯤꯁꯤꯡꯁꯦ ꯑꯩꯈꯣꯏꯅ ꯊꯥꯕ ꯅꯝꯠꯇꯦ ꯍꯥꯏꯕ ꯍꯧꯔꯛꯏꯁꯤꯡꯁꯦ ꯑꯗꯨꯝ ꯑꯩꯈꯣꯏꯅꯒ ꯂꯪꯕꯗꯒ ꯃꯔꯨ ꯀꯦꯜꯍꯧꯕ ꯈꯣꯠꯍꯧꯕ ꯇꯧꯕꯗꯨꯅ ꯍꯧꯔꯛꯄꯅꯦꯕ ꯐꯅ ꯌꯥꯝ ꯌꯥꯝꯃꯝꯕꯅꯦꯕ ꯍꯟꯗꯛ ꯍꯥ ꯈꯔꯒꯤ ꯃꯃꯥꯡꯗ ꯑꯩꯈꯣꯏꯅ ꯑꯗꯨꯝ ꯎꯛ ꯐꯨꯛꯇꯅ ꯑꯗꯨꯝ ꯐꯅꯌꯥꯝ ꯆꯥꯈ꯭ꯔꯕꯅꯦꯕ ꯑꯌꯨꯛꯇ ꯁꯨꯃꯥꯏꯅ ꯁꯥꯏ ꯁꯥꯏꯗꯅ ꯆꯥꯔꯒ ꯃꯍꯤ ꯌꯣꯠꯁꯟꯕꯗ ꯑꯗꯨꯃꯥꯏꯅ ꯇꯧꯔꯒ ꯆꯥꯈꯤꯕꯗꯨꯒꯤ ꯑꯌꯥꯝꯕꯁꯨ ꯍꯧꯗꯕꯅꯤꯅ ꯑꯩꯈꯣꯏꯅ ꯃꯀꯥ ꯀꯥꯗꯣ ꯍꯦ ꯍꯦ ꯁꯨꯝ ꯆꯥꯕꯤꯕ ꯑꯣꯏꯇꯥꯔꯗꯤ ꯃꯥ ꯍꯧꯔ ꯂꯩꯖꯗꯧꯕ ꯑꯩꯈꯣꯏꯅ ꯄꯨꯂꯞ ꯄꯨꯂꯞ ꯑꯗꯨꯝ ꯐꯛꯇꯠꯈ꯭ꯔꯦꯕ ꯑꯗꯨꯝ ꯄꯤꯔꯨ ꯄꯤꯔ ꯑꯩꯈꯣꯏꯅ ꯐꯨꯛꯅꯩꯗꯅꯀꯣ ꯃꯥꯗꯩ ꯃꯀꯥ ꯈꯁꯨ ꯍꯤꯡꯅꯗꯦꯗꯅ ꯑꯌꯥꯝꯕꯅ ꯑꯗꯨꯏ ꯐꯨꯛꯄꯗꯨꯗ ꯑꯩꯈꯣꯏꯁꯨ ꯑꯗꯨꯏ ꯃꯇꯧ ꯇꯝꯃꯨꯕꯗ ꯇꯧꯔꯤꯅꯤ ꯃꯀꯥ ꯍꯦꯛꯑꯝꯃꯒꯗꯤ ꯈꯔꯁꯨ ꯍꯥꯎꯔ ꯂꯩꯖꯒꯗꯕꯅꯤ ꯃꯥꯁꯦ ꯑꯣ ꯑꯗꯨꯅꯤ ꯑꯗꯨꯃꯥꯏꯅ ꯑꯌꯨꯛꯇꯅꯦ ꯑꯆꯝꯕ ꯍꯥꯟꯅ ꯆꯥꯕꯁꯤꯅꯗꯤ ꯐꯕ ꯑꯗꯨꯩ ꯑꯩꯅ ꯆꯥꯛꯈꯥꯎ ꯒꯨꯂꯤꯗꯨ ꯁꯨꯝ ꯃꯇꯝ ꯁꯥꯡꯅ ꯀꯨꯏꯅ ꯆꯥꯕꯗꯨꯁꯨ ꯑꯐꯕ ꯅꯠꯇꯕꯅꯤꯅꯅ ꯑꯩꯅ ꯈꯔ ꯂꯦꯛꯈꯤꯒꯦꯅ ꯇꯧꯕꯅꯦꯕ ꯀꯩꯅꯣꯁꯦ ꯁꯤꯟꯕ ꯌꯥꯒꯦꯅ ꯌꯦꯡꯕꯗ ꯑꯩꯅ ꯄꯤꯔꯨꯛ ꯁꯤꯅ ꯇꯧꯒꯦꯅ ꯇꯧꯕꯅꯤ ꯑꯗꯨꯝ ꯈꯔ ꯂꯩꯔꯒ ꯊꯝꯗ ꯌꯥꯔꯔꯣꯏ
ꯃꯥꯅꯦ ꯀꯩꯅꯣ ꯇꯧ ꯂꯦꯞꯄꯨ ꯍꯥꯏꯕ ꯍꯤꯗꯥꯛ ꯑꯣꯏꯔꯕ ꯑꯩꯈꯣꯏꯒꯤ ꯑ ꯁꯨꯝ ꯆꯈꯥꯎ ꯁꯨꯝ ꯁꯣꯛꯄꯒꯤ ꯍꯤꯗꯥꯛ ꯆꯥꯕ ꯑꯗꯒꯤ ꯑꯃ ꯑꯃꯒꯤ ꯍꯤꯗꯥꯛ ꯆꯥꯕ ꯍꯤꯗꯥꯛꯁꯤ ꯌꯥꯔꯤꯈꯩꯗꯤ ꯁꯤꯖꯤꯟꯅꯔꯣꯏꯗ ꯆꯥꯔꯣꯏꯗꯕꯅꯤ ꯁꯤꯖꯤꯟꯅ ꯑꯗꯨꯝ ꯇꯨꯡꯗ ꯁꯥꯏꯠ ꯏꯐꯦꯛ ꯂꯥꯛꯄ ꯌꯥꯏ ꯂꯥꯛꯇꯕ ꯌꯥꯏ ꯍꯥꯏꯕ ꯉꯝꯗꯦꯀꯣ ꯑꯗꯨꯒ ꯑꯩꯁꯨ ꯀꯩꯅꯣ ꯇꯧꯋꯦ ꯃꯅꯥ ꯃꯁꯤꯡꯁꯤꯅ ꯑꯣꯏꯅ ꯃꯍꯨꯠ ꯁꯤꯜꯂꯦꯕ ꯌꯥꯔꯈꯩꯗꯤ ꯑꯗꯩ ꯑꯁ ꯉꯁꯤꯁꯨ ꯀꯩꯅꯣꯅꯦ ꯊꯕꯛ ꯑꯌꯨꯛꯇꯤ ꯉꯁꯤꯗꯤ ꯐꯖꯅ ꯈꯔ ꯌꯥꯈ꯭ꯔꯦ ꯍꯥꯏꯇꯥꯔꯗ ꯑꯩꯁꯦ ꯍꯦꯛꯛꯇꯨꯝ ꯍꯧꯒꯠꯂꯛꯄꯒ ꯕ꯭ꯔꯁ ꯅꯨꯡ ꯂꯣꯏꯔꯀꯥꯟꯗ ꯑꯩꯈꯣꯏꯒꯤ ꯏꯁꯤꯡ ꯈꯔ ꯊꯔꯒ ꯄꯦꯔꯨꯛ ꯆꯥꯔꯦꯗꯅꯀꯣ ꯑꯗꯨ ꯂꯣꯏꯔꯀꯥꯟꯗ ꯈꯣꯡꯎꯞꯇ ꯈꯣꯡꯎꯞ ꯃꯉꯥ ꯑꯃ ꯁꯨꯗꯣꯛꯑꯦ ꯑꯗꯨꯒ ꯑꯃꯨꯛ ꯑꯩꯈꯣꯏꯒꯤ ꯀꯩꯅꯣꯗꯣ ꯆꯄꯟ ꯈꯔ ꯑꯃꯒ ꯑꯗꯩ ꯁꯎꯟ ꯆꯠꯄꯟ ꯈꯔꯒ ꯍꯥꯟꯅ ꯃꯣꯠꯄ ꯄꯨꯂꯞ ꯁꯨꯝ ꯅꯨꯃꯤꯠꯁꯦ ꯊꯥ ꯑꯃꯅꯤ ꯁꯨꯝ ꯑꯩꯅ ꯄꯔꯤꯈꯥ ꯃꯃꯥꯡꯗ ꯍꯧꯈꯤꯕ ꯑꯩ ꯑꯗꯨꯝ ꯃꯅꯨꯡꯗ ꯇꯣꯡꯅꯕꯩꯒꯀꯣ ꯁꯨꯝ ꯃꯇꯝ ꯁꯪꯉꯛꯇꯕꯗꯣ ꯉꯁꯤꯁꯦ ꯂꯣꯏ ꯄꯨꯣꯇꯣꯛꯑꯒ ꯄꯨꯔꯥ ꯁꯨꯕ ꯆꯥꯝꯕ ꯂꯣꯏꯔꯀꯥꯟꯗꯅꯦ ꯍꯧꯖꯤꯛꯦ ꯑꯉꯥꯡ ꯉꯍꯥꯛꯇꯪ ꯄꯣꯊꯥꯕ ꯑꯣꯏꯅ ꯑꯩꯅ ꯐꯣꯟ ꯇꯧꯔꯛꯏꯁꯦ ꯑꯗꯨꯒ ꯑꯃꯨꯛ ꯑꯩꯁꯦ ꯄꯨꯡ ꯇꯔꯥꯃꯥꯊꯣꯏꯗ ꯑꯃꯨꯛ ꯆꯠꯀꯗꯣꯏꯅꯦ
ꯎꯝ ꯑꯗꯨꯗ ꯅꯪ ꯍꯣꯔꯦꯟ ꯄꯩꯈꯥ ꯂꯣꯏꯔꯀꯥꯟꯗ ꯑꯩꯅ ꯆꯪꯉꯛꯑꯣ ꯍꯥꯏꯕꯗꯣ ꯑꯃꯨꯛ ꯀꯥꯎꯅꯤꯀꯣ ꯉꯔꯥꯡ ꯍꯥꯏꯈ꯭ꯔꯒ ꯅꯪ ꯉꯁꯤ ꯅꯤꯡꯁꯤꯡꯉꯝꯗ꯭ꯔꯦꯗꯤ ꯑꯃꯨꯛ ꯍꯣꯏ ꯑꯩ ꯅꯪꯒꯤ ꯆꯥꯛ ꯁꯔꯨꯛꯇꯣ ꯈꯥꯛꯄꯤꯔꯝꯒꯦ ꯑꯗꯨꯝ ꯆꯪꯉꯛꯑꯣ ꯑꯗꯨꯗꯨꯣ ꯅꯪ ꯊꯕꯛ ꯆꯤꯟꯖꯔꯒꯁꯨ ꯁꯥꯕ ꯂꯣꯏꯕꯒ ꯐꯠꯂ ꯑꯗꯨꯝ ꯆꯠꯆꯈꯣꯕ ꯑꯗꯨꯒꯤꯗꯤ ꯀꯩꯁꯨ ꯀꯥꯏꯕ ꯂꯩꯇꯦꯕ
ꯍꯣꯏ ꯑꯣ ꯄꯔꯤꯈꯥꯗꯣ ꯂꯣꯏꯕꯒ ꯌꯦꯡꯉꯒꯦ ꯑꯗꯨꯒ ꯈꯪꯗꯦ ꯁꯨꯝ ꯇꯂꯥꯛꯑꯗꯤ ꯂꯥꯛꯑꯣꯏꯗꯣꯏꯅꯤꯀꯣ ꯑꯗꯨꯝ ꯚꯣꯟ ꯇꯧꯔꯛꯀꯦ ꯂꯥꯛꯇꯧꯕꯕꯨ ꯑꯣꯏꯔꯁꯨ ꯂꯥꯛꯑꯣꯏꯗꯧꯕꯕꯨ ꯑꯣꯏꯔꯁꯨ
ꯍꯣꯏ ꯑꯗꯨꯁꯨ ꯅꯪ ꯄꯥꯎ ꯑ ꯐꯥꯎꯗꯣꯔꯑꯣ ꯑꯩꯅ ꯁꯨꯝ ꯂꯥꯛꯑꯅꯤꯡꯕ ꯁꯨꯝ ꯅꯪꯁꯨ ꯄꯥꯎꯗꯣ ꯇꯥꯔꯕꯅꯤꯅ ꯁꯨꯝ ꯅꯨꯡꯉꯥꯏꯇꯦꯗꯅꯀꯣ ꯑꯗꯨꯒꯤ ꯁꯨꯝ ꯑꯩꯅꯗꯤ ꯁꯨꯝ ꯂꯥꯛꯍꯟꯅꯤꯡꯕ ꯍꯥꯏ ꯍꯥꯏꯕꯗꯤ ꯁꯨꯝ ꯎꯗꯕꯁꯨ ꯀꯨꯏꯔꯕꯅꯤꯅ ꯑꯗꯨꯒꯤ ꯋꯥꯅꯤꯗ
ꯎꯝ ꯉꯔꯥꯡ ꯏꯁꯩ ꯇꯧꯋꯦ ꯍꯥꯏꯌꯦ ꯑꯩꯈꯣꯏꯒꯤ ꯀꯩꯕ ꯃꯈꯣꯟ ꯑꯣꯔꯤꯌꯣꯔꯤ ꯇꯥꯕ ꯑꯗꯨꯗ ꯑꯩꯅ ꯌꯦꯡ ꯆꯠꯁꯤꯔꯥꯅ ꯈꯜꯂꯝꯃꯦ ꯆꯠꯇ꯭ꯔꯦ ꯑꯗꯒꯤ ꯍꯧꯖꯤꯛꯁꯨ ꯑꯩꯈꯣꯏꯒꯤ ꯑ ꯁꯨꯝ ꯀꯩꯅꯣ ꯇ ꯍꯥꯏꯇꯥꯔꯦ ꯑꯩꯈꯣꯏꯒꯤ ꯂꯝ ꯂꯝꯒꯤ ꯖꯒꯥ ꯖꯒꯥꯒꯤ ꯂꯥꯏ ꯍꯔꯥꯎꯕꯁꯦ ꯑꯗꯨꯝ ꯍꯧꯅꯔꯛꯑꯦ ꯑꯗꯒꯤ ꯀꯃꯥꯏꯅ ꯇꯧꯒꯦꯁꯤꯗ ꯁꯨꯝ ꯃꯥꯏ ꯃꯈꯣꯟꯅ ꯇꯥꯕꯅꯤ ꯀꯗꯣꯝ ꯁꯥꯏꯠꯀꯤꯅꯣ ꯍꯥꯏꯕꯗꯤ ꯐꯖꯅꯗꯤ ꯈꯪꯗ꯭ꯔꯦꯕꯀꯣ ꯃꯈꯥꯔꯣꯝ ꯀꯩꯅꯣ ꯑꯩꯅ ꯁꯨꯝ ꯇꯥꯕꯗ ꯃꯗꯣ ꯑꯋꯥꯡ ꯆꯦꯞꯂꯞ ꯑꯣꯏ ꯀꯔꯤ ꯑꯣꯏ ꯑꯋꯥꯡ ꯃꯥꯏꯀꯩꯔꯣꯝꯗ ꯍꯥꯏꯐꯦꯠꯇꯗꯤ ꯇꯥꯏ ꯑꯗ ꯑꯩꯅ ꯈꯜꯂꯛꯑꯦ ꯉꯔꯥꯡꯁꯦ ꯑꯣ ꯍꯥꯏꯐꯦꯠꯇꯪ ꯁꯨꯝ ꯅꯨꯃꯤꯗꯥꯡ ꯍꯜꯂꯛꯄꯁꯤꯗꯩꯁꯦ ꯌꯦꯞꯁꯜꯂꯝꯗꯔꯤꯅ ꯄꯥꯎꯕꯨꯗꯤ ꯃꯤꯅꯕꯨꯗꯤ ꯍꯥꯏꯕ ꯏꯁꯩ ꯂꯩꯅꯥꯕꯨ ꯃꯈꯣꯟ ꯇꯥꯏ ꯈꯣꯠꯂꯦꯅ ꯑꯗꯣ ꯍꯧꯖꯤꯛꯀꯥꯟ ꯑꯩꯈꯣꯏꯒꯤ ꯍꯔꯥꯎ ꯀꯨꯝꯍꯩ ꯍꯥꯏꯇꯥꯔꯦ ꯂꯤꯂꯥꯒꯨꯝꯕ ꯑꯗꯒꯤ ꯁꯤꯃꯥ ꯐꯤꯂꯝ ꯀꯥꯞꯄ ꯑꯗꯒꯤ ꯀꯩꯅꯣ ꯑꯩꯈꯣꯏꯒꯤ ꯏꯁꯩꯒꯨꯝꯕꯁꯦ ꯑꯃꯨꯛ ꯈꯤꯇꯪ ꯀꯩꯅꯣ ꯇꯧꯗ꯭ꯔꯤꯀꯣ ꯈꯔ ꯑꯃꯨꯛ ꯍꯧꯖꯤꯛꯁꯦ ꯑꯃꯨꯛ ꯂꯦꯞꯄꯤꯕ ꯃꯥ ꯂꯦꯞꯄꯗꯤ ꯄꯨꯔꯥ ꯊꯤꯡꯕ ꯈꯣꯠꯄ ꯑꯗꯨꯝꯕꯗꯤ ꯅꯠꯇꯕ ꯑꯗꯨꯝ ꯧ ꯀꯩꯅꯣꯒꯤꯁꯦ ꯍꯟꯗꯛꯀꯤ ꯊꯥ ꯑꯃꯅꯤ ꯃꯃꯥꯡꯗ ꯑ ꯁꯨꯃꯥꯡ ꯀꯨꯝꯍꯩꯁꯦ ꯂꯣꯏ ꯎꯠꯈ꯭ꯔꯦꯀꯣ ꯑꯩꯈꯣꯏꯅꯁꯨ ꯑꯅꯝꯕ ꯌꯦꯡꯈ꯭ꯔꯦ ꯑꯗꯣ ꯍꯧꯖꯤꯛꯁꯦ ꯍꯟꯗꯛꯀꯤ ꯀꯩꯅꯣꯗꯣ ꯌꯦꯡꯅꯤꯡꯉꯦ ꯍꯥꯏꯕꯒꯤꯗꯤ ꯑꯃꯨꯛ ꯐꯥꯁ ꯇꯥꯕ ꯂꯤꯂꯥ ꯐꯥꯔꯁ ꯁꯦꯀꯦꯟ ꯊꯥꯔꯠꯁꯦ ꯑꯁ ꯑꯅꯤ ꯑꯗꯤ ꯌꯦꯡꯉꯦ ꯑꯃꯗꯤ ꯌꯦꯡꯗ꯭ꯔꯦ ꯑꯗꯨ ꯌꯦꯡꯅꯤꯡꯕꯩ ꯋꯥꯟ
ꯑꯗꯨꯝ ꯇꯧꯅꯔꯛꯈꯤꯗ ꯎꯝ ꯍꯧꯖꯤꯛꯇꯤ ꯍꯣꯏ ꯍꯧꯖꯤꯛꯇꯤ ꯈꯤꯇꯪꯗꯤ ꯀꯨꯝꯍꯥꯏ ꯍꯔꯥꯎꯁꯦ ꯂꯦꯞꯄꯒꯤ ꯃꯑꯣꯡꯗꯤ ꯃꯥꯂꯦ ꯃꯔꯛ ꯑꯃꯗꯤ ꯌꯥꯝ ꯀꯟꯅ ꯇꯧꯅꯔꯝꯃꯕꯅꯦ ꯑꯃꯨꯛ ꯑꯗꯨꯝ ꯅꯨꯡꯗꯥꯡ ꯈꯨꯗꯤꯡꯒꯤ ꯏꯁꯩ ꯈꯪꯗꯦ ꯂꯤꯂꯥ ꯈꯪꯗꯦ ꯑꯃ ꯑꯃ ꯂꯩꯗꯅꯀꯣ ꯌꯥꯝ ꯇꯛꯅꯕꯩ ꯃꯈꯣꯟ ꯌꯥꯝ ꯇꯥꯔꯝꯕꯅꯤ ꯑꯗꯨꯒ ꯍꯧꯖꯤꯛ ꯇꯤꯃꯨꯛ ꯃꯈꯣꯟ ꯃꯋꯥ ꯑꯝꯇ ꯇꯥꯈꯤꯗ꯭ꯔꯦ ꯈꯜꯂꯒ ꯑꯗꯨꯃꯥꯏꯅ ꯇꯧꯖꯔꯁꯦ ꯑꯗ ꯑꯗꯨꯒꯤꯗꯤ ꯍꯣꯏ ꯑꯩꯈꯣꯏ ꯑꯩꯁꯨ ꯑꯇꯩ ꯑꯇꯩꯗꯤ ꯏꯁꯩꯒꯗꯤ ꯀꯌꯥ ꯊꯋꯥꯏ ꯌꯥꯎꯗꯦꯕꯀꯣ ꯑꯗꯨꯒ ꯂꯤꯂꯥꯒꯨꯝꯕꯗꯤ ꯑꯗꯨꯝ ꯌꯦꯡꯅꯤꯡꯕ ꯐꯥꯎꯋꯦ ꯅꯨꯡꯁꯨ ꯅꯨꯡꯉꯥꯏꯗꯅꯀꯣ ꯃꯣꯏꯁꯦ ꯑꯗꯨꯒ ꯏꯁꯩꯗꯤ ꯑꯩ ꯀꯌꯥ ꯊꯣꯏꯅ ꯄꯥꯝꯗꯦ
ꯎꯝ ꯀꯩꯅꯣꯗꯤ ꯀꯨꯏꯔꯝꯃꯅꯤ ꯆꯥꯛ ꯊꯣꯡꯕ ꯍꯧꯒꯠꯄ ꯑꯗꯨꯩ ꯀꯏꯔꯔꯕꯃꯤ ꯅ ꯑꯣꯏ ꯁꯣꯛꯀꯦ
ꯎꯝ ꯀꯨꯏꯔꯦ ꯃꯣꯏ ꯉ ꯇꯥ ꯂꯥꯛꯑꯦ ꯉ ꯇꯥ ꯂꯥꯛꯑꯦꯕ ꯃꯣꯏꯁꯨ ꯑꯗꯩ ꯃꯣꯏ ꯌꯦꯟꯁꯥꯡ ꯁꯦꯝꯕꯤꯅꯕ ꯈꯣꯠꯄꯤꯅꯕ ꯀꯩꯀꯥ ꯃꯌꯥꯝꯗꯨꯁꯨ ꯂꯣꯏ ꯄꯨꯔ ꯂꯥꯛꯑꯦꯕ ꯑꯗꯨꯗꯨꯅ ꯑꯃꯨꯛ ꯑꯩꯈꯣꯏꯒꯤ ꯑꯩꯈꯣꯏꯒꯤ ꯑꯩꯈꯣꯏ ꯌꯨꯝꯒꯤ ꯍꯦꯛ ꯃꯈꯥ ꯊꯪꯕꯒꯤ ꯑꯩꯈꯣꯏ ꯀꯝꯃꯨꯅꯤꯇꯤ ꯍꯣꯜꯗꯣ ꯑꯗꯨꯗ ꯑꯣꯏꯅ ꯇꯧꯍꯜꯂꯦꯕꯀꯣ ꯊꯣꯡꯕ ꯊꯥꯛꯄꯗꯨꯅ ꯑꯗꯨ ꯆꯥꯕꯗꯨꯅ ꯍꯣꯔꯛ ꯑꯩꯈꯣꯏ ꯁꯨꯃꯥꯡꯗ ꯆꯥꯗꯣꯏꯅꯦꯕ ꯑꯗꯨꯅꯤ ꯇꯧꯔꯤꯁꯦ
ꯎꯝ ꯑꯗꯨꯝ ꯎꯁꯣꯞꯀꯨꯝꯕ ꯑꯗꯩ ꯁꯤꯒꯨꯝꯕ ꯊꯧꯗꯣꯛ ꯋꯥꯊꯣꯛꯀꯤ ꯑꯗꯨꯝ ꯆꯥꯛꯇꯤ ꯀꯩꯁꯨ ꯉꯟꯕꯗꯤꯩ ꯑꯣꯏꯗꯕꯅꯦ ꯑꯩꯈꯣꯏꯒꯤ ꯕꯥꯔꯣ ꯑꯃ ꯅꯠꯇ꯭ꯔꯦ ꯇꯔꯥꯃꯥꯊꯣꯏ ꯃꯈꯥꯏ ꯂꯥꯟꯊꯕ ꯕꯥꯔꯣ ꯍꯦꯟꯅꯤꯡ ꯍꯦꯟ ꯃꯥ ꯁꯨꯋꯥ ꯁ꯭ꯋꯥꯏ ꯃꯌꯥꯗ ꯑꯗꯨꯝ ꯇꯥꯕꯅꯤꯀꯣ
ꯎꯝ ꯑꯗꯨꯅꯦ ꯃꯌꯥꯝ ꯂꯣꯏ ꯆꯠꯅꯈ꯭ꯔꯦ ꯑꯗꯨꯅ ꯈꯔ ꯏꯪꯉꯤ ꯉꯁꯤꯗꯤ ꯏꯃꯨꯡꯁꯦ ꯍꯧꯖꯤꯛ ꯊꯕꯛ ꯁꯨꯕ ꯀꯩꯀꯥ ꯂꯩꯕꯅꯤꯅ ꯑꯩ ꯉꯍꯥꯛꯇꯪ ꯂꯩꯊꯈꯤꯒꯦꯅ ꯇꯧꯕ ꯑꯗꯨꯒꯤꯅꯤꯗ ꯃꯣꯏꯒꯤ ꯀꯀꯥ ꯆꯥꯅ ꯊꯛꯅꯕ ꯑꯃꯨꯛ ꯁꯦꯝꯃꯝꯗ꯭ꯔꯗꯤ ꯌꯥꯗꯦꯗꯅ ꯑꯗꯒꯤ ꯃꯣꯏꯒꯤ ꯆꯥꯅ ꯊꯛꯅꯕ ꯈꯔ ꯁꯦꯝ ꯑꯍꯥꯥꯟꯕꯒꯤ ꯃꯔꯣ ꯑꯃ ꯄꯤꯊꯛꯈ꯭ꯔꯦ ꯑꯗꯨꯒ ꯑꯗꯨꯒ ꯍꯣꯔꯦꯟ ꯄꯨꯡ ꯇꯔꯥꯒꯤ ꯑꯗꯨꯋꯥꯏꯗꯃꯨꯛ ꯃꯔꯛꯇ ꯑꯃꯨꯛ ꯃꯣꯏ ꯀꯩꯅꯣꯝ ꯁꯦꯝꯕꯤꯔꯒꯦ ꯑꯣ ꯃꯣꯏꯁꯦ ꯨꯡ ꯍꯥꯟꯕꯗꯤ ꯃꯣꯏ ꯄꯨꯡ ꯑꯃ ꯑꯗꯨꯋꯥꯏꯗ ꯍꯜꯂꯦꯕ ꯑꯗ ꯆꯥꯛ ꯆꯥꯎ ꯌꯥꯔꯛꯀꯗ꯭ꯔꯣ ꯈꯪꯗꯦ ꯍꯣꯔꯦꯟ ꯃꯑꯣꯡ ꯌꯦꯡꯉꯒꯦ ꯌꯥꯔꯒꯅ ꯆꯥꯍꯜꯂꯒꯦ ꯌꯥꯗ꯭ꯔꯒꯅ ꯀꯩꯀꯩꯅꯣ ꯃꯣꯏꯒꯤ ꯑꯃꯨꯛ ꯃꯣꯏ ꯑꯍꯨꯝꯂꯛ ꯄꯤꯖꯩꯌꯦꯕ ꯅꯣꯡꯃꯗ ꯑꯌꯨꯛꯇ ꯁꯨꯔꯒꯗꯤ ꯃꯣꯏꯅꯁꯨ ꯊꯕꯛꯇꯣ ꯅꯨꯡꯁꯥꯡꯕꯗ ꯁꯨꯕꯅ ꯋꯥꯏꯗꯅꯀꯣ ꯑꯗꯨꯒꯤ ꯃꯔꯛꯇ ꯍꯩ ꯃꯍꯤꯒꯨꯝꯕ ꯑꯃꯨꯛ ꯄꯤꯊꯛꯄ ꯑꯃ
ꯎꯝ ꯀꯩꯅꯣꯗꯤ ꯃꯣꯏꯒꯤ ꯎꯝ ꯍꯧꯖꯤꯛ ꯁꯥꯔꯤꯗꯣ ꯀꯔꯤ ꯃꯇꯥꯡ ꯌꯧꯔꯒꯦ ꯍꯥꯏꯕꯗꯤ ꯆꯦꯛ ꯆꯔꯥ ꯅꯠꯇ꯭ꯔꯒꯅ ꯎꯈꯣꯡ ꯍꯩꯒꯠꯄꯩꯔ ꯌꯣꯠ ꯂꯥꯏꯔꯛ ꯀ ꯀꯩ ꯃꯇꯥꯡ ꯌꯧꯔꯒꯦ
ꯃꯈꯥꯒꯤ ꯀꯩꯅꯣ ꯚꯝ ꯀꯩꯀꯥ ꯂꯥꯛꯄ ꯂꯣꯏꯔꯦ ꯑꯗꯨꯗꯨ ꯆꯦꯛꯂꯣꯟ ꯀꯥꯕꯗꯣ ꯀꯥꯔꯤꯕ ꯑꯗꯨꯗꯨꯅ ꯆꯦꯛꯂꯣꯟ ꯀꯥꯕꯗ ꯌꯥꯝ ꯊꯨꯝ ꯊꯨꯝ ꯀꯥꯏꯌꯦꯕ ꯑꯗꯨꯗ ꯑꯗꯨ ꯌꯥꯝ ꯀꯟꯅ ꯇꯧꯔꯤ ꯃꯣꯏ ꯍꯧꯖꯤꯛꯁꯦ ꯌꯥꯝ ꯀꯟꯅ ꯍꯣꯜꯂꯤ ꯑꯣꯣꯡꯀꯥꯟꯗꯒꯤ ꯑꯣ
ꯃꯤ ꯀꯌꯥ ꯁꯨꯏꯅꯣ
ꯃꯣꯏ ꯃꯔꯤ ꯁꯨꯕꯅꯦꯕꯀꯣ ꯑꯗꯣ ꯃꯣꯏ ꯉꯔꯥꯡ ꯉꯔꯥꯡ ꯉꯔꯥꯡꯗꯒꯤ ꯃꯣꯏ ꯑꯍꯨꯝ ꯑꯍꯨꯝ ꯂꯥꯛꯑꯦ ꯃꯤ ꯂꯥꯛꯇ ꯎꯝ
ꯑꯗꯨꯗꯤ ꯉꯁꯤꯗꯤ ꯀꯩꯅꯣ ꯇꯧꯔꯝꯕꯅꯤ ꯎꯁꯣꯞꯁꯨ ꯂꯩ ꯍꯥꯏꯕꯅꯤꯅ ꯍꯤꯡꯒꯣꯜꯗꯨꯒꯤ ꯀꯩꯅꯣ ꯇꯧꯔꯝꯕꯅꯤ ꯑꯩꯈꯣꯏꯒꯤ ꯑꯆꯥꯄꯣꯠ ꯍꯧꯕ ꯈꯣꯠꯄꯗꯤ ꯇꯧꯔꯝꯃꯔꯣꯏ
ꯇꯧꯗ꯭ꯔꯦ ꯉꯁꯤꯗꯤ ꯇꯧꯗ꯭ꯔꯦ ꯍꯣꯔꯦꯟ ꯁꯣꯛꯀꯜ ꯂꯣꯏꯔꯀꯥꯟꯗ ꯅꯨꯡꯗꯥꯡ ꯋꯥꯏꯔꯝꯒꯨꯝꯕꯗꯗꯤ ꯍꯧꯒꯗ꯭ꯔꯥ ꯑꯗꯣ ꯉꯁꯤꯒꯤ ꯑꯣꯏꯅꯗꯤ ꯍꯧꯖꯤꯛ ꯑꯌꯨꯛꯀꯤ ꯑꯣꯏꯅꯗꯤ ꯍꯧꯗ꯭ꯔꯦꯕ ꯍꯧꯕꯁꯨ ꯌꯥꯔꯔꯣꯏꯗꯅꯀꯣ ꯑꯗꯨꯅ ꯉꯔꯥꯡꯗꯣ ꯑꯔꯥꯝꯗꯣ ꯊꯕꯛꯇꯣ ꯉꯍꯥꯟꯒꯣꯏ ꯇꯧꯕꯗꯒꯤ ꯑꯃꯨꯛ ꯈꯔ ꯍꯦꯟꯖꯟꯅ ꯇꯧꯔꯦꯕ ꯃꯁꯤꯗ ꯉꯁꯤꯗ ꯇꯝꯕ ꯉꯝꯗꯕꯅꯤꯅ ꯑꯗꯨ ꯃꯤꯒꯤꯗꯤ ꯃꯤꯒꯤꯗꯤ ꯍꯥꯏꯔꯛꯄ ꯁꯤꯡꯉꯛꯄ ꯃꯌꯥꯝꯗꯣ ꯄꯤꯗ ꯌꯥꯗꯕꯅꯤꯅꯀꯣ ꯑꯗꯨꯗꯨꯅ ꯉꯔꯥꯡꯒꯤꯗꯣ ꯋꯥꯔꯁꯨ ꯋꯥꯅ ꯈꯔ ꯍꯦꯟꯖꯟꯅ ꯇꯧꯔꯁꯦꯅ ꯑꯗꯨꯃꯥꯏꯅ ꯇꯧꯋꯦꯕ ꯑꯗꯣ ꯉꯁꯤꯗꯤ ꯍꯣꯔꯦꯟ ꯅꯨꯡꯗꯥꯡ ꯋꯥꯏꯔꯝꯒꯨꯝꯕꯗꯤ ꯇꯧꯒꯗꯕ ꯃꯥꯜꯂꯦ ꯍꯥꯏꯕꯗꯤ ꯑꯃꯨꯛ ꯑꯥ ꯍꯌꯦꯡ ꯍꯥꯡꯆꯤꯠꯇꯒꯤ ꯇꯣꯉꯥꯟ ꯇꯣꯉꯥꯟꯕ ꯃꯤ ꯈꯔ ꯂꯩꯔꯤꯕꯀꯣ ꯅꯨꯡꯇꯤꯒꯤ ꯂꯧꯗꯕ ꯃꯣꯏꯅ ꯍꯞꯇꯥ ꯑꯃꯗ ꯑꯅꯤꯔꯛꯀꯨꯝꯕ ꯂꯧꯕ ꯀꯥꯡꯒ ꯑꯃꯅꯤ ꯂꯩꯔꯤꯕ ꯑꯗꯨ ꯃꯣꯏꯒꯤꯁꯤꯅ ꯑꯃꯨꯛ ꯇꯔꯖꯟꯁꯦ ꯌꯥꯝ ꯌꯥꯝꯅ ꯍꯥꯏꯑꯕ ꯑꯗ ꯑꯃꯨꯛ ꯂꯧꯕꯗ ꯃꯣꯏꯅ ꯗ꯭ꯔꯖꯟ ꯌꯥꯡꯈꯩ ꯄꯤꯌꯨ ꯍꯨꯝꯐꯣꯛꯄꯤꯌꯣꯅ ꯍꯥꯏꯕ ꯀꯥꯡꯕꯨ ꯉꯥꯛꯇꯅꯦꯕ ꯑꯗꯣ ꯍꯧꯖꯤꯛ ꯅꯨꯡꯇꯤꯒꯤ ꯂꯧꯔꯤꯁꯤꯅ ꯑꯃꯨꯛ ꯅ ꯃꯥꯒꯤꯅ ꯑꯃꯨꯛ ꯗꯔꯖꯟ ꯇꯔꯥꯃꯉꯥ ꯅꯠꯇ꯭ꯔ ꯗꯔꯖꯟ ꯀꯨꯟ ꯅꯠꯇ꯭ꯔꯒ ꯀꯨꯟꯊ꯭ꯔꯥ ꯅꯣꯡꯃꯗ ꯑꯗꯨꯃꯥꯏꯅ ꯃꯥꯁꯨ ꯌꯣꯟꯖꯩꯌꯦꯕꯀꯣ ꯑꯗꯨꯒꯤ ꯃꯥꯒꯤ ꯅꯣꯡꯃ ꯅꯣꯡꯃꯗꯨꯒꯤ ꯁꯥꯕꯁꯤꯗꯁꯨ ꯑꯩꯈꯣꯏꯁꯨ ꯋꯥ ꯕ ꯑꯗꯨꯒ ꯑꯃꯨꯛ ꯅꯣꯡꯃ ꯅꯣꯡꯃꯗ ꯑꯗꯨꯝ ꯁꯥꯈꯤꯕ ꯑꯣꯏꯗꯤ ꯑꯃꯨꯛ ꯐꯕ ꯃꯣꯏ ꯑꯅꯤ ꯑꯍꯨꯝꯗꯨꯒꯤ ꯃꯨꯛ ꯍꯦꯟꯖꯜꯂꯛꯄꯗꯗꯤ ꯌꯥꯝ ꯊꯤꯅ ꯋꯥꯕꯗꯣ ꯑꯣꯏꯌꯦꯕ ꯑꯗꯨꯗꯨꯅ ꯑꯌꯨꯛꯇꯒꯤ ꯍꯧꯔ ꯅꯨꯡꯗꯥꯡ ꯕꯥꯎꯀ ꯑꯗꯨꯝ ꯁꯨ ꯎꯕ ꯌꯥꯎꯋꯦꯕ ꯑꯗꯨ ꯅꯨꯃꯤꯠꯇꯨꯗꯤ ꯑꯗꯨꯝ ꯑꯗꯨꯒꯤ ꯅꯨꯃꯤꯠꯇꯨꯗꯤ ꯑꯗꯨꯝ ꯂꯣꯏꯔ ꯈꯨꯠꯋꯁꯦ ꯆꯥꯛꯀ ꯆꯥꯅꯤꯡꯕ ꯐꯧ ꯐꯥꯎꯗꯕꯤꯗꯨꯍꯦ ꯋꯥꯕ ꯍꯦꯟꯃꯟꯕꯒꯤ ꯑꯗꯨ ꯇꯧꯋꯦ
ꯃꯥꯅꯤꯅꯦ ꯑꯗꯨꯁꯨ ꯇꯧꯗꯕꯁꯨ ꯌꯥꯗꯕ ꯇꯧꯔꯤꯁꯦ ꯅꯠꯇ꯭ꯔꯗꯤ ꯁꯨꯝ ꯅꯟꯖꯟꯂ ꯂꯩꯕꯗ ꯃꯤꯒꯤ ꯁꯤꯡꯉꯛꯄꯗꯣ ꯑꯗꯨꯒ ꯎꯝ ꯀꯩꯅꯣꯗꯣ ꯑꯩꯈꯣꯏꯒꯤ ꯎꯁꯣꯞ ꯆꯥꯕꯒꯤ ꯎꯁꯣꯞꯁꯨ ꯍꯣꯔꯦꯟ ꯆꯥꯥꯁꯜꯂꯨꯕꯅꯤꯅ ꯍꯥꯏꯕꯗꯤ ꯎꯁꯣꯞꯀꯤ ꯆꯥꯔꯨꯕ ꯊꯕꯛꯁꯤ ꯏꯁꯥ ꯇꯟꯗꯕꯅꯦ ꯂꯨꯝꯗꯕꯅꯦꯕꯀꯣ ꯑꯗꯨ ꯑꯣꯏꯔꯁꯨ ꯈꯤꯇꯪꯗꯤ ꯁꯨꯏ ꯊꯕꯛ ꯑꯗꯨꯏ ꯇꯟꯖꯕꯗꯨꯗ ꯊꯕꯛ ꯀ ꯑꯃꯨꯛ ꯇꯩꯅꯤ ꯍꯥꯏꯔꯗꯤ ꯑꯃꯨꯛ ꯋꯥꯁꯟꯗꯣꯏꯅꯦꯕ ꯅꯠꯇ꯭ꯔꯥ
ꯎꯝ ꯑꯣ ꯐꯔꯦ ꯐꯔꯦ ꯑꯗꯨꯗꯤ ꯊꯝꯅꯔꯁꯦ ꯎꯝ
ꯑꯥ